ꯍꯜꯂꯣ ꯑ ꯅꯪꯕꯨ ꯐꯤꯔꯣꯟꯜ ꯀꯩꯀꯥ ꯂꯣꯏꯁꯟꯕ ꯂꯣꯏꯔꯕꯣ
ꯂꯣꯏꯔꯦ ꯑꯩ ꯊꯣꯛꯂꯛꯀꯦ ꯇꯧꯔꯤꯌꯦ ꯍꯧꯖꯤꯛꯁꯦ ꯁꯣꯝꯗ ꯃꯤ ꯉꯥꯏꯊꯣꯛ ꯉꯥꯏꯁꯤꯟ ꯇꯧꯕꯩ ꯀꯨꯏꯕꯅꯤꯅꯦ
ꯑꯣ ꯑꯩꯁꯨ ꯍꯪꯒꯦ ꯇꯧꯔꯝꯕꯅꯤꯅꯦ ꯅꯪ
ꯁꯣꯝꯗ ꯑꯃꯨꯛ ꯀꯨꯏꯅꯗꯅ ꯏꯃꯥꯟꯅꯕ ꯏꯃꯥꯟꯅꯕꯈꯩꯁꯨ ꯑꯃꯨꯛ ꯉꯥꯏꯕ ꯅꯦꯕ ꯍꯥꯏꯗꯤ ꯉꯁꯤ ꯄꯨꯟꯅ ꯆꯠꯃꯤꯟꯅꯗꯣꯏꯅꯤꯅꯀꯣ
ꯑꯣ ꯑꯗꯨꯣ ꯅꯪꯗꯣ ꯑ ꯅꯃꯥꯟꯅꯕ ꯊꯕꯈꯩꯒ ꯈꯛꯇ ꯆꯠꯇꯣꯏꯔꯥ ꯅꯠꯇ꯭ꯔꯒꯅ ꯑꯍꯜ ꯂꯃꯟ ꯌꯥꯎꯗꯣꯏꯔꯣ ꯑꯩꯅ ꯇꯥꯕꯗꯗꯤ ꯗꯤ ꯅꯣꯏ ꯏꯃꯥꯗꯣ ꯄꯨꯅꯤ ꯍꯥꯏꯗꯅ ꯅꯪꯅ ꯂꯝ ꯀꯣꯏꯕ ꯆꯠꯄꯗ ꯂꯥꯏꯌꯦꯡꯉ ꯀꯔꯤ ꯍꯥꯏꯒꯨꯝ ꯇꯧꯋꯤꯅꯦ
ꯑ ꯑꯍꯜ ꯂꯃꯟ ꯍꯥꯏꯁꯦ ꯏꯃꯥꯟꯅꯕ ꯤꯖꯨ ꯃꯃꯥꯒ ꯃꯄꯥꯒ ꯌꯥꯎꯋꯦꯕ ꯃꯣꯏ ꯆꯨ ꯃꯣꯏ ꯃꯃꯥꯗꯣ ꯉꯁꯤ ꯀꯩꯅꯣ ꯃꯣꯏ ꯉꯝꯗꯕ ꯀꯨꯏꯔꯦ ꯍꯥꯏꯕꯅꯦꯕ ꯃꯣꯏ ꯀꯤꯠꯅꯤꯒꯤ ꯑꯣꯏꯕꯖꯥꯠꯅꯤ ꯗ ꯀꯤꯠꯅꯤꯒꯤ ꯑꯣꯏꯕꯁꯤꯗ ꯍꯟꯇꯞ ꯍꯝ ꯃꯄꯥꯟꯗ ꯄꯨꯊꯣꯛꯑꯒ ꯑꯝꯇꯪ ꯌꯦꯡꯊꯣꯛꯄꯤꯗ꯭ꯔꯗꯤ ꯑꯃꯨꯛ ꯐꯕꯗꯣ ꯆꯥꯡ ꯅꯦꯝꯕꯅꯤꯅ ꯃꯄꯥꯟꯗ ꯑꯣꯏꯅ ꯌꯦꯡꯉꯨꯔꯒꯦ ꯇꯧꯕꯅꯦꯕ
ꯑꯣ ꯑꯣ ꯑꯣ ꯑꯗꯣ ꯅꯣꯏ ꯃꯥꯒꯤꯗꯨꯅ ꯑꯃꯨꯛ ꯀꯔꯤ ꯑꯣꯏꯅ ꯇꯣꯏꯅꯣ ꯃꯥꯒꯤꯗꯤ ꯈꯔ ꯀꯟꯅ ꯉꯝꯗꯕ꯭ꯔꯥ ꯅꯠꯇ꯭ꯔꯒꯅ ꯌꯥꯝ ꯀꯟꯅ ꯉꯝꯗꯕꯒꯤ ꯑꯣꯏꯗꯣꯏꯔꯣ
ꯌꯥꯝ ꯀꯟꯅ ꯉꯝꯗꯕ ꯅꯠꯇꯦꯗ ꯃꯥ ꯍꯟꯇꯛ ꯀꯩꯅꯣ ꯍꯥꯏ ꯒ꯭ꯔꯥꯎꯠ ꯂꯩꯕꯒꯤꯅꯦꯕ ꯃꯈꯣꯡꯗ ꯄꯣꯝꯈꯠꯂꯤꯑꯦꯕ ꯑꯗꯨ ꯁꯨꯝ ꯍꯥꯏꯗꯤ ꯍꯛꯆꯥꯡ ꯐꯠꯇꯅ ꯂꯩꯕꯗꯣ ꯌꯥꯗꯕꯅꯤꯅ ꯁꯨꯝ ꯃꯄꯥꯟꯗ ꯀꯣꯏꯕ ꯑꯣꯏꯅꯁꯨ ꯋꯥꯈꯜ ꯌꯥꯡꯊꯣꯛꯅꯕ ꯑꯗꯨꯒ ꯍꯛꯆꯥꯡꯁꯨ ꯌꯦꯡꯊꯣꯛꯑꯒ ꯀꯩ ꯂꯥꯛꯀꯦ ꯇꯧꯕꯅꯤꯅ
ꯐꯩ ꯐꯩ ꯐꯩ ꯃꯄꯥꯟꯗ ꯂꯝ ꯀꯣꯏꯕ ꯆꯠꯂꯒ ꯄꯨꯕꯤꯌꯨ ꯑꯗꯨꯅ ꯋꯥꯈꯜꯗꯨꯁꯨ ꯈꯔ ꯆꯥꯎꯊꯣꯛꯆꯩꯗꯅ ꯑꯅꯥꯕꯗꯣ ꯈꯤꯇꯪꯗꯁꯨ ꯀꯥꯎꯅꯤ ꯑꯩꯈꯣꯏꯗꯤ ꯆꯠꯀꯦꯕꯨ ꯆꯠꯄ ꯐꯪꯗꯗꯅ ꯂꯩꯔꯤꯕꯅꯤꯅꯦ ꯆꯠꯅꯤꯡꯉꯤꯕꯅꯤꯅꯦ ꯅꯣꯏꯗꯤ ꯅꯣꯏꯅꯕꯨ ꯄꯨꯊꯣꯛꯄꯤꯔꯤꯗꯣ ꯐꯔꯕꯅꯤ ꯏꯃꯥ ꯕꯕꯥꯕꯨ ꯅꯨꯡꯉꯥꯏꯅ ꯊꯝꯕꯤꯒꯗꯕꯅꯤ ꯈꯪꯗꯦꯗ ꯍꯧꯖꯤꯛ ꯍꯧꯖꯤꯀꯥꯟꯒꯤ ꯂꯥꯏꯅꯥꯁꯤꯅ ꯑꯔꯨ ꯑꯔꯨꯕ ꯉꯥꯛꯇ ꯅꯥꯕꯁꯤꯅ ꯂꯥꯏꯌꯦꯡ ꯃꯐꯝꯁꯨ ꯈꯪꯗ
ꯆꯤꯟꯖꯥꯛꯁꯤꯗ ꯍꯥꯔ ꯅꯨꯡ ꯍꯥꯞꯄꯅ ꯌꯥꯗ꯭ꯔꯦꯕ ꯑꯗꯨꯣ ꯑꯩ ꯊꯣꯛꯄꯗꯤ ꯊꯣꯛꯂꯛꯑꯅꯤ ꯒꯥꯔꯤꯕꯨꯣꯗꯤ ꯉꯥꯏꯔꯤꯕ ꯁꯣꯝꯗ
ꯑꯥ ꯑꯥ
ꯐ꯭ꯂꯥꯏꯠꯀꯤ ꯇꯤꯛꯀꯦꯠꯇꯨꯁꯨ ꯑꯃꯨꯛ ꯀꯩꯅꯣ ꯊꯦꯡꯈ꯭ꯔꯗꯤ ꯐꯔꯛ ꯇꯥꯛꯀꯗꯕꯅꯤꯅꯀꯣ
ꯑꯣ ꯑꯗ ꯊꯤꯟꯕ ꯈꯣꯠꯄꯗꯤ ꯀꯃꯥꯏꯅ ꯇꯧꯗꯣꯔꯦ
ꯊꯤꯟꯕ ꯈꯣꯠꯄꯁꯦ ꯁꯤꯗꯒꯤ ꯑꯩꯈꯣꯏ ꯀꯩꯅꯣ ꯄꯥꯕꯨꯡꯅ ꯊꯤꯜꯂꯅꯤꯕ
ꯌꯨꯡ
ꯑꯗꯨꯒ ꯑꯥꯗ ꯍꯥꯏꯗꯤ ꯏꯃꯥ ꯑꯩꯈꯣꯏ ꯄꯨꯟꯅꯠ ꯆꯗꯕꯅꯦꯕ
ꯎꯝ ꯐꯩ ꯐꯩ ꯐꯩ ꯅꯃꯥꯟꯅꯕ ꯂꯩꯕꯁꯦ ꯃꯄꯥꯜ ꯂꯝꯗꯁꯨ ꯂꯩꯕꯅꯤꯅ ꯅꯪꯒꯤꯗꯤ ꯑꯥꯗ ꯁꯤꯗꯒꯤ ꯆꯠꯈ꯭ꯔꯁꯨ ꯋꯥꯅꯤꯡꯉꯥꯏ ꯑꯣꯏꯗꯦ ꯂꯝ ꯊꯨꯡꯐꯝꯗꯣ ꯐꯖꯅ ꯂꯩꯗꯅ ꯑꯗꯩꯗꯤ ꯈꯪꯗꯦ ꯃꯄꯥꯟ ꯂꯝ ꯗ ꯂꯝ ꯀꯣꯏꯕ ꯆꯠꯂꯤꯅꯦꯅ ꯆꯠꯂꯒ ꯂꯥꯏꯊꯣꯛꯀꯅꯨꯀꯣ ꯃꯤ ꯐꯠꯇꯕꯅ ꯃꯔꯣꯜ ꯑꯃ ꯂꯩꯔꯤꯕ ꯆꯦꯛꯁꯤꯟ ꯆꯦꯛꯁꯤꯟꯅ ꯆꯠꯀꯗꯕꯅꯤ ꯏꯃꯥꯒꯤ ꯑꯅꯥꯕꯗꯨꯁꯨ ꯐꯔꯒ ꯍꯜꯂꯛꯄ ꯑꯣꯏꯌꯨ ꯑꯗꯨ ꯑꯗꯨꯒꯅꯦ ꯑꯇꯣꯞ ꯑꯇꯣꯞꯄ ꯀꯔꯤ ꯀꯔꯤ ꯃꯐꯝ ꯑꯅꯝꯕꯅ ꯆꯠꯇꯧꯔꯤꯕ꯭ꯔꯣ
ꯍꯟꯗꯛꯇꯤ ꯀꯣꯏꯕ ꯆꯠꯄꯅꯤꯅ ꯀꯣꯏꯕ ꯆꯠꯄꯇ ꯅꯠꯇꯦ ꯅꯠꯇꯦꯗꯅ ꯍꯥꯏꯗꯤ ꯑꯅꯥ ꯂꯥꯏꯌꯦꯡꯁꯨ ꯌꯥꯎꯕꯅꯤꯅꯀꯣ ꯑꯍꯥꯟꯕꯗ ꯑꯅꯥ ꯂꯥꯏ ꯁꯤꯡꯗꯣ ꯍꯥꯟꯅ ꯌꯦꯡꯊꯣꯛꯑꯦꯗꯅ ꯑꯗꯨ ꯐꯔꯦ ꯍꯥꯏꯔ ꯀꯥꯟꯗꯨꯗ ꯑꯩꯈꯣꯏꯅ ꯀꯩꯅꯣ ꯊꯥ ꯑꯃꯃꯨꯛ ꯂꯩꯔꯛꯀꯗꯣ ꯄꯅꯤꯅ ꯀꯩ ꯊꯥ ꯑꯃ ꯃꯈꯥꯏꯁꯦ ꯀꯩꯅꯣꯗ ꯑꯅꯥ ꯂꯥꯏꯌꯦꯡꯗ ꯀꯥꯏꯊꯣꯛꯈ꯭ꯔꯒꯁꯨ ꯃꯈꯥꯏꯗꯨꯃꯗꯤ ꯀꯣꯏꯕꯁꯦ ꯆꯠꯂꯒꯦꯅ ꯈꯟꯕꯅꯦꯕ
ꯍꯣ ꯑꯗꯣ ꯑꯥ ꯏꯕꯨꯡꯉꯣꯅꯅꯦ ꯃꯄꯥꯟ ꯂꯝꯗ ꯆꯠꯄ ꯀꯥꯟꯗ ꯅꯪꯒꯤ ꯑꯩꯈꯣꯏꯒꯤ ꯑꯩꯈꯣꯏ ꯕꯕꯥꯗꯣ ꯅꯪ ꯅꯣꯏ ꯃꯥꯝꯃꯗꯣ ꯑꯗꯨꯗꯣ ꯅꯥꯔꯒ ꯂꯩꯔꯤꯕ ꯃꯥꯗꯣ ꯀꯦꯟꯁꯔꯅꯦꯕ ꯅꯥꯔꯤꯗꯣ ꯑꯗꯣ ꯃꯥ ꯃꯥꯒꯤ ꯅꯥꯕꯗꯨꯁꯨ ꯀꯔꯝꯕ ꯍꯣꯁꯄꯤꯇꯥꯜꯗꯅ ꯀꯔꯝꯕ ꯗꯣꯛꯇꯔꯅ ꯐꯒꯗꯒꯦ ꯍꯥꯏꯕꯗꯨꯁꯨꯅꯦ ꯈꯔ ꯍꯪꯕꯤꯔꯛꯑꯣ ꯑꯩꯁꯨ ꯑꯉꯝꯕ ꯀꯅꯥꯅꯣ ꯄꯨꯕ꯭ꯔꯥ ꯂꯥꯛꯄ꯭ꯔꯥ ꯅꯠꯇ꯭ꯔꯒꯅ ꯄꯩꯁꯥꯁꯦ ꯍꯤꯡꯒꯣꯜꯕꯨ ꯕꯟꯗꯧ ꯊꯝꯕꯔꯥ ꯀꯩꯅꯣꯝꯃ ꯇꯧꯔꯒ ꯑꯝꯇ ꯌꯦꯡꯊꯣꯛꯇ꯭ꯔꯗꯤ ꯄꯩꯁꯥꯁꯤꯗꯤ ꯇꯥꯜꯂꯒ ꯐꯪꯕꯅꯤꯗꯣ
ꯍꯣꯏ ꯍꯣꯏ ꯍꯣꯏ
ꯑꯣꯔ ꯁꯣ ꯀꯨꯏꯁꯜꯂꯛꯑꯗꯤ ꯑꯗꯨꯁꯨ ꯏꯁꯇꯦꯖꯇꯣ ꯂꯥꯟꯖꯜꯂꯛꯑꯗꯤ ꯐꯔꯛ ꯇꯥꯗꯣꯏꯅꯤꯅꯦꯅ
ꯃꯥꯅꯤ ꯃꯥꯅꯤ ꯍꯧꯖꯤꯛ ꯃꯅꯤꯄꯨꯔ ꯑꯩꯈꯣꯏ ꯁ꯭ꯋꯥꯏꯗꯅꯦ ꯎꯝ ꯎꯝ ꯍꯧꯖꯤꯛ ꯑꯩꯈꯣꯏ ꯁ꯭ꯋꯥꯏꯗ ꯌꯦꯡꯉꯤꯅꯦꯅ ꯌꯦꯡꯉꯤ ꯁꯦ ꯐꯕ ꯉꯝꯗ꯭ꯔꯦꯕ ꯄꯩꯁꯥ ꯗꯃꯛ ꯇꯤꯡꯉꯒ ꯇꯣꯛꯑꯦ ꯃꯤꯒꯤ ꯁꯦꯟꯗꯣꯏꯅ ꯁꯦꯟꯗꯣꯟꯅꯁꯨ ꯈ꯭ꯋꯥꯡ ꯀꯣꯏꯔꯦ ꯁꯦꯟꯗꯣꯏꯁꯨ ꯄꯨꯕ ꯉꯝꯗꯕ ꯍꯧꯖꯤꯛ ꯇꯧꯔꯤꯁꯦ ꯆꯠꯊꯣꯛꯑꯒ ꯌꯦꯡꯊꯣꯛꯎꯒꯦ ꯍꯥꯏꯕꯁꯨ ꯄꯩꯁꯥꯗꯣ ꯁ꯭ꯋꯥꯏꯗ ꯌꯦꯡꯉꯤꯀꯥꯟꯗ ꯄꯩꯁꯥꯁꯤꯗꯤ ꯑꯅꯝꯕꯅ ꯂꯣꯏ ꯂꯣꯏꯊꯣꯛꯈ꯭ꯔꯦ ꯀꯩꯝ ꯀꯩꯝꯇ ꯅꯥꯗꯦ ꯀꯩꯝꯇ ꯅꯥꯗꯦ ꯀꯩꯁꯨꯝꯇ ꯑꯔꯨꯕ ꯅꯠꯇꯦꯅ ꯍꯥꯏꯕꯤꯔꯦ ꯑꯗꯨꯗꯨꯒ ꯀꯣꯟꯅꯊꯪꯗ ꯗꯤ ꯁꯣꯛꯆꯜꯂ ꯀꯥꯟꯗꯗꯤ ꯗꯤ ꯑꯥ ꯑꯁꯣꯝꯗ ꯇꯦꯁ ꯇꯧꯕꯒꯤ ꯔꯤꯄꯣꯔꯠꯇꯣ ꯊꯥꯔꯦ ꯑꯗꯨꯗꯒꯤꯗꯤ ꯈꯪꯉꯛꯄꯗꯒꯤ ꯍꯧꯖꯤꯛ ꯇꯧꯔꯤꯁꯤꯅꯤ ꯋꯥꯔꯦꯗ ꯇꯧꯔꯤꯁꯦ ꯑꯅꯥꯕꯁꯦ
ꯌꯥꯝ ꯀꯥ ꯍꯦꯟꯅꯁꯨ ꯈꯟꯖꯤꯜꯂꯨꯅꯨꯗ ꯈꯟꯖꯤꯜꯂꯒ ꯍꯥꯏꯗꯤ ꯋꯥꯈꯜ ꯂꯩꯅꯥ ꯑꯃꯨꯛ ꯄꯣꯛꯂꯛꯄꯗ ꯍꯧꯖꯤꯛ ꯀꯔꯤ ꯋꯥꯈꯜ ꯂꯩꯅꯥ ꯄꯣꯛꯂꯛꯀꯅꯤ ꯑꯗꯨꯒꯤ ꯁꯔꯨꯛꯇ ꯋꯥꯈꯟꯗꯣ ꯌꯥꯝꯡꯊꯣꯛꯑ ꯂꯩꯔꯒ ꯐꯒꯅꯤ ꯍꯥꯏꯅ ꯑꯗꯨꯝ ꯈꯟꯗꯨꯅ ꯂꯩꯒꯗꯕꯅꯤ
ꯎꯝ ꯃꯥꯅꯤ ꯃꯥꯅꯤ ꯍꯣꯏ ꯍꯣꯏ ꯑꯗꯨꯅꯤ꯫ ꯈꯪꯗꯦꯗ ꯇꯧꯔꯤꯁꯦ ꯋꯥꯔꯦ ꯃꯇꯝꯅꯒ ꯃꯔꯣꯜ ꯑꯃ ꯄꯩꯁꯥꯅꯒ ꯊꯣꯛꯇꯕꯅꯦ ꯑꯩꯈꯣꯏꯒꯤꯗꯤ ꯑꯍꯟ ꯑꯗꯣ ꯃꯥ ꯈꯛꯇꯅꯤ ꯃꯥꯅ ꯄꯩꯁꯥꯗꯣ ꯄꯨꯁꯜꯂꯛꯑꯝꯕꯅꯤꯗꯣ ꯑꯩꯈꯣꯏꯅ ꯐꯤ ꯇꯦꯛꯇꯦꯛ ꯁꯥꯔꯒ ꯃꯥ ꯂꯥꯏꯌꯦꯡꯕꯁꯦ ꯁꯤꯅꯗꯤ ꯐꯕꯗꯤ ꯉꯝꯗ꯭ꯔꯦ ꯄꯩꯁꯥ ꯃꯌꯥꯝ ꯊꯥꯗꯕꯁꯨ ꯉꯝꯗ꯭ꯔꯦ ꯍꯟꯗꯛꯇꯤ ꯑꯩꯈꯣꯏꯁꯨ ꯃꯄꯥꯟ ꯂꯝꯗ ꯄꯨꯔꯒ ꯌꯦꯡꯉꯨꯁꯤꯔꯅ ꯈꯟꯅꯔꯝꯕꯅꯦ ꯆꯠꯃꯤꯟꯅꯅꯕ ꯃꯔꯣꯟ ꯃꯔꯤ ꯈꯪꯕꯗꯣ ꯂꯩꯇꯕ꯫ ꯑꯗꯣ ꯅꯪ ꯏ ꯅꯪꯅ ꯆꯠꯂꯤꯀꯥꯟꯗꯨꯗ ꯈꯔ ꯍꯪꯕ ꯕꯤꯔꯛꯑꯣ ꯑꯗꯨꯒ ꯑꯃꯨꯛ ꯆꯠꯃꯤꯟꯅꯅꯕ ꯑꯩꯈꯣꯏꯒꯤꯁꯨ ꯃꯇꯦꯡ ꯈꯔ ꯄꯥꯡꯕꯤꯌꯨ
ꯃꯔꯛ ꯀꯣꯏꯕ ꯄꯨꯊꯣꯛꯄꯤꯕꯅꯦ ꯍꯥꯏꯗꯤ ꯋꯥꯈꯟꯗꯣ ꯁꯨꯝ ꯄꯤꯛ ꯁꯨꯝ ꯋꯥꯈꯜ ꯄꯤꯛꯁꯟꯈꯤꯕ ꯍꯥꯏꯕꯁꯦ ꯃꯤ ꯄꯨꯟꯁꯤ ꯇꯦꯜꯂꯣ ꯍꯥꯏꯕꯒꯨꯝꯕꯅꯤ꯫
ꯃꯥꯅꯤ ꯃꯥꯅꯤ ꯄꯨꯊꯣꯛꯄꯤꯒꯦ꯫ ꯇꯧꯕꯅꯦ ꯑꯩꯈꯣꯏꯁꯨ ꯐꯤ ꯁꯥꯔꯒ ꯄꯩꯁꯥꯗꯣ ꯇꯥꯜꯂꯒ ꯃꯥꯗꯣ ꯂꯥꯏꯌꯦꯡꯉꯤꯕꯅꯤꯅ ꯄꯨꯊꯣꯛꯄꯤꯅꯕꯁꯨ ꯂꯩꯇꯦ ꯑꯗꯣ ꯃꯆꯥꯅꯨꯄꯥ ꯑꯃꯇꯁꯨ ꯌꯥꯎꯍꯧꯗꯕ ꯑꯩ ꯈꯛꯇꯅꯤ ꯅꯨꯄꯤꯁꯦ ꯑꯗꯨꯗꯨꯅ ꯑꯩꯅꯇꯪ ꯇꯥꯟꯕꯗꯨꯗꯤ ꯌꯥ ꯅꯠꯇ꯭ꯔꯦ ꯏꯃꯥ ꯐꯪꯉꯤ ꯁꯣꯜꯂꯦ ꯁꯣꯜꯂꯕꯅꯤꯅ ꯃꯣꯏꯒꯤꯗꯤ ꯄꯩꯁꯥꯁꯨ ꯑꯝꯇ ꯊꯣꯛꯇ꯭ꯔꯕꯅꯤꯅ ꯇꯧꯔꯤꯅꯤꯅꯦ ꯀꯩꯗꯤ ꯎꯄꯥꯏ ꯂꯩ
ꯑꯣ ꯋꯥꯈꯜ ꯁꯣꯟꯊꯍꯟꯒꯅꯨ ꯑꯍꯟꯗꯨꯁꯨ ꯁꯣꯟꯊꯒꯅꯨ ꯑꯗꯨꯒ ꯏꯆꯦꯁꯨ ꯁꯣꯟꯊꯒꯅꯨꯀꯣ ꯍꯥꯏꯗꯤ ꯑꯩꯈꯣꯏ ꯃꯌꯥꯝ ꯂꯩꯔꯤꯗꯅ ꯃꯌꯥꯝ ꯄꯨꯟꯅ ꯍꯣꯠꯅꯃꯤꯟꯅꯔꯒ ꯑꯗꯨꯝ ꯄꯨꯊꯣꯛꯑꯒ ꯑꯗꯨꯝ ꯂꯥꯏꯌꯦꯡꯃꯤꯟꯅꯔꯒ ꯋꯥꯈꯜꯁꯨ ꯅꯨꯡꯉꯥꯏ ꯌꯥꯍꯟꯒꯗꯕꯅꯤ ꯑꯗꯨꯒ ꯑꯩꯈꯣꯏ ꯂꯝ ꯀꯣꯏꯕꯁꯨ ꯈꯔ ꯄꯨꯊꯣꯛꯄꯤꯒꯗꯕꯅꯦꯕ ꯍꯥꯏꯗꯤ ꯂꯝ ꯀꯣꯏꯕ ꯆꯠꯄ ꯑꯁꯤꯅ ꯃꯤ ꯑꯃꯒꯤꯒꯤ ꯋꯥꯈꯜ ꯌꯥꯡꯍꯜꯂꯤꯅꯦꯕ ꯑꯅꯥꯕꯕꯨ ꯀꯥꯎꯍꯟꯕ ꯉꯝꯕ ꯄꯣꯠꯅꯦꯕ
ꯃꯥꯅꯤ ꯃꯥꯅꯤ
ꯑꯗꯨꯏ ꯆꯦ ꯑꯗꯨ ꯑꯩꯣꯏꯁꯦ ꯁꯤꯗ ꯐ꯭ꯂꯥꯏꯠꯇꯣ ꯀꯩꯅꯣ ꯇꯧꯕꯅꯦꯕ ꯍꯥꯏꯗꯤ ꯉꯁꯤꯒꯤ ꯄꯨꯡ ꯅꯤꯄꯥꯥꯟ ꯃꯈꯥꯏꯗ ꯄꯥꯏꯒꯗꯕꯅꯤꯅꯀꯣ
ꯑꯣ ꯑꯣ ꯑꯗꯣ ꯌꯥꯍꯟ
ꯁꯝ ꯆꯠꯄ ꯂꯝꯕꯤꯁꯤꯗ ꯑꯩꯈꯣꯏ ꯐꯥꯎꯕ ꯄꯣꯠꯇꯣ ꯀꯩ ꯀꯅꯥꯅ ꯈꯪꯅꯤ ꯑꯍꯥꯟꯕ ꯂꯣꯡꯕ ꯑꯣꯏꯗꯣꯏꯅꯦꯕ ꯑꯩꯁꯨ
ꯍꯣꯏ ꯍꯣꯏ
ꯑꯗꯨ ꯃꯊꯛꯇꯒꯤ ꯀꯌꯥꯝ ꯐꯖꯕ ꯐꯖ ꯀꯣ ꯂꯝ ꯀꯣꯏꯕ ꯆꯠꯄ ꯍꯥꯏꯕꯁꯤꯅꯕꯨ ꯐꯖꯕ ꯈꯣꯠꯄ ꯍꯥꯏꯕꯗꯤ ꯂꯩꯅꯤꯗꯅ
ꯃꯥꯅꯤ ꯃꯥꯅꯦ
ꯃꯊꯛꯇꯒꯤ ꯌꯦꯡꯊꯔꯛꯄꯗ ꯐꯖꯕ ꯍꯥꯏꯕ ꯑꯃ ꯂꯩ ꯃꯈꯥꯗ ꯌꯦꯡꯕꯗ ꯐꯖꯕ ꯍꯥꯏꯕ ꯑꯃ ꯂꯩ ꯑꯗꯨ ꯈꯦꯠꯅꯕ ꯃꯈꯟꯗꯤ ꯈꯦꯠꯅꯔꯤꯅꯦꯕ ꯂꯝ ꯐꯅ ꯀꯣꯏꯅ ꯆꯠꯂꯨꯔꯁꯨ ꯍꯥꯏꯗꯤ ꯏꯃꯥ ꯂꯩꯕꯥꯛꯅ ꯍꯦꯜꯂꯤ ꯍꯥꯏꯗꯨꯅ ꯂꯩꯔꯤꯕꯅꯦꯕ
ꯃꯥꯅꯤ ꯃꯥꯅꯦ ꯑꯩꯁꯨ ꯅꯣꯏꯅ ꯆꯠꯂꯝꯗꯥꯏ ꯁꯤꯗ ꯅꯨꯡꯉꯥꯏꯇꯕ ꯋꯥꯔꯤ ꯃꯌꯥꯝꯁꯦ ꯂꯣꯏ ꯂꯤꯁꯤꯟꯕꯤꯗꯅ ꯂꯩꯔꯦ ꯑꯗꯣ ꯂꯝ ꯀꯣꯏꯕ ꯆꯠꯄꯁꯤꯗꯤ ꯋꯥꯈꯜ ꯅꯨꯡꯉꯥꯏ ꯅꯨꯡꯉꯥꯏꯅ ꯆꯠꯂꯣ ꯑꯩꯒꯤ ꯑꯋꯥꯕꯁꯤꯁꯨ ꯁꯨꯝ ꯅꯪꯉꯣꯟꯗ ꯈꯪꯍꯧꯅꯕ ꯌꯦꯡꯕꯤꯔꯛꯅꯕꯅ ꯇꯝꯃꯤꯅꯤ ꯅꯨꯡꯉꯥꯏ ꯅꯨꯡꯉꯥꯏ ꯆꯠꯂꯨ ꯆꯤꯟꯖꯥꯛꯇꯣ ꯑꯐꯕ ꯆꯥꯎ ꯃꯄꯜ ꯂꯝꯗ ꯆꯠꯄꯁꯦ ꯅꯥꯔꯛ ꯌꯦꯛꯂꯛꯄꯗ ꯑꯋꯥꯕ ꯑꯃ ꯑꯣꯏꯗꯣꯏꯅꯤ ꯁꯦꯟ ꯊꯨꯝ ꯍꯥꯏꯔꯣ ꯑꯗꯒꯤ ꯗꯤ ꯑꯩꯈꯣꯏꯒꯤ ꯃꯇꯦꯡ ꯄꯥꯡꯕꯤꯅꯕ ꯍꯥꯏꯔꯣ ꯁꯦꯕꯥ ꯂꯩꯔꯣꯏꯗꯣꯏꯅꯤꯗꯣ ꯑꯗꯨꯅ ꯆꯦꯛꯁꯥꯟ ꯁꯟꯗꯕ ꯌꯥꯗꯕꯅꯤꯀꯣ ꯆꯦꯛꯁꯤꯟ ꯆꯦꯛꯁꯤꯟꯅ ꯆꯠꯂꯨ ꯃꯤꯔꯛ ꯇꯤꯟꯕꯗ ꯆꯦꯛꯁꯤꯜꯂꯨ ꯃꯥ ꯃꯤ ꯃꯁꯛ ꯈꯪꯗꯕꯅ ꯍꯥꯏꯕꯗ ꯄꯪꯌꯥꯗ ꯌꯥꯔꯨꯅꯨꯀꯣ
ꯌꯥꯔꯣꯏ ꯌꯥꯔꯣꯏ ꯀꯩꯅꯣ ꯍꯥꯏꯕ ꯃꯣꯏ ꯑꯥꯗ ꯍꯨꯔꯥꯟ ꯆꯤꯟꯊꯤꯁꯨ ꯀꯜꯂꯤꯕꯅꯤꯗꯣ ꯍꯨꯔꯥꯥꯟ ꯆꯤꯊꯤꯑꯕꯨ ꯄꯨꯔꯥ ꯃꯣꯏꯒꯤ ꯀꯩ ꯃꯄꯥꯟꯗ ꯆꯠꯄꯁꯤꯗꯤ ꯑꯩꯈꯣꯏꯒꯤ ꯈꯪꯅꯕꯁꯨ ꯌꯥꯝ ꯀꯟꯅ ꯂꯩꯕꯁꯨ ꯅꯠꯇꯦ ꯂꯩ ꯍꯥꯏꯗꯨꯅꯁꯨ ꯍꯥꯏꯕꯗꯤ ꯑꯃ ꯑꯅꯤꯒꯤ ꯋꯥꯅꯤꯗꯣ ꯃꯣꯏꯅ ꯃꯇꯦꯡ ꯌꯥꯝ ꯀꯟꯅ ꯄꯥꯡꯕꯤꯕ ꯉꯝꯒꯗꯕꯅꯦꯁꯨ ꯅꯠꯇꯦ
ꯃꯥꯅꯤ ꯃꯥꯅꯦ ꯑꯗꯨꯅ ꯈꯪꯗꯦꯁꯦ ꯑꯋꯥꯕꯒꯤ ꯋꯥꯈꯜꯗꯣ ꯀꯥꯎꯊꯣꯛꯑꯒ ꯅꯨꯡꯉꯥꯏꯅ ꯍꯦꯛ ꯆꯠꯊꯣꯛꯑꯣ ꯑꯗꯥ ꯅꯨꯡꯉꯥꯏ ꯅꯨꯡꯉꯥꯏꯕ ꯐꯖ ꯐꯖꯕ ꯃꯐꯝ ꯃꯌꯥꯝꯗꯣ ꯆꯠꯂꯒ ꯑꯗꯒꯤꯗꯤꯅꯦ ꯐꯤꯔꯣꯟꯒꯥꯏꯁꯦ ꯁ꯭ꯋꯥꯏꯗꯒꯤ ꯑꯥꯗꯅ ꯍꯦꯟꯅꯒꯁꯨ ꯍꯣꯡꯉꯦ ꯍꯥꯏꯌꯦ ꯑꯍꯣꯡ ꯑꯆꯥꯎꯗꯣ ꯈꯔ ꯌꯦꯡꯉꯛꯎꯀꯣ ꯑꯗꯨꯗꯤ ꯑꯩꯈꯣꯏ ꯁꯤꯗ ꯍꯜꯂꯛꯑꯀꯥꯟꯗ ꯄꯩꯁꯥꯗꯣ ꯄꯤꯔꯁꯨ ꯄꯤꯒꯦꯕ ꯐꯖꯕꯕꯨ ꯌꯥꯎꯔꯗꯤ
ꯈꯔꯗꯤ ꯑꯗꯨꯝ ꯂꯩꯔꯛꯀꯦ ꯗ ꯄꯩꯁꯥ ꯄꯤꯕ ꯄꯤꯗꯕꯗꯨꯅ ꯇꯣꯉꯥꯟꯕꯅꯤ ꯑꯍꯣꯡꯕꯕꯨ ꯑꯣꯏꯔꯗꯤ ꯂꯣꯏ ꯂꯩꯔꯒ ꯑꯐ ꯑꯋꯥꯏꯗ ꯂꯣꯏꯅ ꯌ ꯌꯦꯟ ꯍꯣꯜ ꯑꯣꯏꯔꯒꯗꯣꯦ
ꯏꯃꯖꯦꯟꯕ ꯐꯈꯔꯦ ꯑꯣꯟꯊꯣꯛꯅ ꯅꯣꯏ ꯂꯩꯕꯒꯤ ꯂꯩꯀꯥꯏꯁꯦ ꯆꯥꯎꯈꯠꯂꯤꯕꯅꯤ ꯅꯍꯥ ꯑꯣꯏꯕ ꯟ ꯇꯥꯕ ꯅꯣꯏ ꯈꯔ ꯂꯩꯕ ꯑꯁꯦ ꯑꯩꯈꯣꯏꯒꯤꯗꯤ ꯆꯥꯎꯊꯣꯛꯆꯔꯤꯅꯤ ꯃꯥꯏ ꯄꯥꯛꯆꯔꯤꯕꯅꯤ ꯌꯥ ꯇꯥꯅ ꯆꯂꯨ ꯍ ꯑꯗꯨ ꯤ ꯑꯁꯣꯏ ꯑꯉꯥꯝ ꯌꯥꯎꯗꯕ ꯑꯣꯏꯌꯨ ꯅꯨꯡꯉꯥꯏ ꯅꯨꯡꯉꯥꯏꯅ
ꯍꯣꯏ ꯁꯣꯝꯗꯁꯨ ꯊꯦꯡꯉꯦ ꯍꯥꯏꯅ ꯑꯩ ꯏꯃꯥꯟꯅꯕꯅ ꯐꯣꯟ ꯇꯧꯔꯛꯑꯦ ꯑꯗꯨ ꯑꯩ ꯁꯣꯝꯗ ꯊꯣꯛꯣꯡꯅꯕ ꯇꯧꯔꯒꯦ ꯏꯆꯦ ꯑꯗꯨꯗꯤ
ꯍꯣꯏ ꯍꯣꯏ ꯍꯣꯏ ꯊꯣꯛꯎꯔꯣ ꯊꯣꯛꯎꯔꯣ ꯃꯥꯡꯒꯣꯜ ꯂꯣꯏꯌꯨ ꯃꯥꯡꯒꯣꯜ ꯂꯣꯏꯨ ꯊꯝꯃꯒꯦꯀꯣ ꯑꯗꯨꯗꯤ ꯐꯖꯅ ꯆꯠꯂꯣ